ꯑꯣ ꯑꯩ ꯍꯧꯖꯤꯛ ꯅ ꯀꯩꯁꯨ ꯇꯧꯗꯦ ꯒ꯭ꯔꯨꯞꯇ ꯍꯧꯖꯤꯛ ꯑꯩꯅ ꯍꯥꯏꯈꯤꯕꯗꯨꯅꯦꯕꯀꯣ
ꯑꯥ
ꯑ ꯅꯨꯡꯉꯥꯏꯔꯤꯕꯣ
ꯍꯜꯂꯣꯔꯦ ꯅꯨꯡꯉꯥꯏ ꯅꯨꯡꯉꯥꯏ ꯅꯪ ꯄ꯭ꯂꯦ
ꯅꯨꯡꯉꯥꯏꯔꯤ ꯃꯣꯏ ꯋꯥꯔꯤ ꯁꯥꯟꯅꯅꯤꯡꯉꯥꯏꯁꯨ ꯃꯤꯅꯤꯠ ꯌꯥꯝ ꯄꯤꯑ ꯑꯗꯨ ꯀꯔꯤ ꯁꯥꯟꯅꯒꯅꯤꯁꯨ ꯈꯪꯗꯦ
ꯒꯥꯂꯤ ꯁꯅꯥꯅꯤ ꯑꯗꯨꯝꯇꯣꯞꯇꯣꯞꯄ ꯁꯅꯥꯗꯤ ꯂꯣꯏꯔꯦ ꯀꯩꯅꯣ
ꯅꯤ ꯌꯥꯎꯕ ꯌꯥꯝ ꯀꯨꯏꯔꯕꯣ
ꯑꯩꯣꯏꯗꯗ
ꯀꯔꯝ ꯀꯥꯟꯗꯒꯤ ꯌꯥꯎꯕꯅꯣ ꯁꯤꯁꯦ
ꯀꯨꯏꯗ꯭ꯔꯤ ꯀꯨꯏꯗ꯭ꯔꯤ ꯅꯪꯅ ꯍꯥꯜꯂꯝꯒꯅꯤ
ꯑꯩꯗꯤ ꯉꯁꯤꯅ ꯑꯍꯥꯟꯕꯅꯦ
ꯑꯁ ꯎꯝ
ꯉꯔꯥꯡ ꯈꯛꯇꯪ ꯖꯣꯏꯟ ꯇꯧꯕꯅꯦꯕ ꯑꯗꯣ ꯉꯁꯤꯅ ꯍꯧꯕꯗ ꯉꯥꯏꯔꯤ ꯅꯪꯗꯤ
ꯉꯍꯥꯟ ꯑꯩꯅ ꯉꯍꯥꯟ ꯑꯣꯏꯔꯕꯅꯦ
ꯑꯣ ꯄꯩꯁꯥ ꯇꯥꯟꯕ ꯍꯧꯔꯕꯣ ꯅꯣꯏꯗꯤ
ꯍꯗ ꯇꯥꯅ
ꯀꯔꯤ ꯌꯦꯟꯖꯥꯡ ꯆꯥꯒꯦ
ꯁꯤꯁꯦ ꯍꯋꯥꯏ ꯆꯥꯏ
ꯍꯥꯎꯣꯏꯅ
ꯑ ꯅꯣꯏꯗꯤꯦ
ꯑꯩꯈꯣꯏ ꯍꯪꯒꯥꯝ ꯑꯀꯪꯕꯗꯣ
ꯑꯥ ꯅꯣꯏꯗꯤ ꯈꯨꯟꯗ ꯂꯩꯕ꯭ꯔꯣ ꯃꯄꯥꯟꯗ ꯂꯩꯕ꯭ꯔꯣ
ꯈꯨꯟꯗ ꯂꯩꯌꯦꯗ
ꯑ
ꯅꯪꯗꯤ
ꯑꯩꯁꯨ ꯈꯨꯟꯗ ꯂꯩꯌꯦ
ꯈꯨꯟꯗ ꯂꯩꯕꯅ ꯅꯨꯡꯉꯥꯏꯕꯅꯤꯅ
ꯎꯝ ꯀꯔꯤ ꯀꯔꯤ ꯇꯧꯔꯒ ꯂꯩꯨꯔꯣ
ꯍꯟꯗꯛꯇꯤ ꯑꯗꯨꯝ ꯌꯨꯝꯗ ꯂꯧ ꯁꯨꯔꯒ ꯑꯗꯨꯝ ꯑꯗꯨꯝ ꯂꯩꯔꯤꯅꯦ
ꯎꯝ ꯂꯥꯟ ꯂꯥꯟ ꯃꯇꯝ ꯃꯇꯝ ꯂꯥꯟ ꯆꯠꯇꯕ꯭ꯔꯣ
ꯆꯠ ꯆꯠ ꯀꯠꯇꯇꯩ ꯆꯠꯠꯇꯔ ꯂꯥꯛ ꯇꯧ ꯀꯔꯥ ꯆꯠꯇꯔꯣ
ꯈꯨꯟ ꯉꯥꯛꯄꯒꯨꯝꯕ ꯆꯠꯄꯔꯥ ꯍꯥꯏꯕꯅꯤꯗ
ꯎ ꯁꯠꯇꯦ ꯁꯠꯇꯦ
ꯎꯝ
ꯑꯁ ꯐꯪꯗ꯭ꯔꯦꯗ
ꯃꯣꯏꯁꯦ ꯁꯤꯗ ꯀꯩꯅꯣ
ꯎꯝ
ꯑꯣ
ꯎꯝ ꯎꯣꯡ ꯆꯨꯞꯕ꯭ꯔꯣ ꯍꯜꯂꯣ
ꯑꯣ ꯇꯥꯏꯌꯦ ꯇꯥꯏ ꯆꯨꯗꯦ ꯅꯪꯅ ꯊꯥꯔꯛꯄꯗꯣ ꯑꯩꯅ ꯌꯦꯡꯉꯣ ꯑꯩ ꯑꯩꯅ ꯐꯥꯔꯁ ꯑꯦꯛꯁꯄꯤꯔꯤꯌꯦꯟꯁ ꯑꯣꯏꯕꯒꯤꯀꯣ ꯈꯪꯗꯕꯒꯤꯅꯦ ꯑꯩꯗꯣ
ꯎꯝ
ꯅꯣꯡ ꯇꯥꯗꯦ ꯅꯣꯏꯅꯗꯤ ꯇꯥꯕ꯭ꯔꯣ
ꯍꯥꯥ
ꯅꯨꯡꯁꯥꯁꯨ ꯊꯣꯛꯇꯦ ꯅꯨꯡꯁꯤꯠ ꯁꯤꯠꯂꯦ
ꯏꯁ ꯅꯨꯡꯁꯤꯠ ꯁꯤꯗꯤ ꯅꯣꯡ ꯆꯨꯔꯅꯤ ꯁꯣꯏꯔꯔꯣꯏ
ꯈꯪꯗꯦ ꯁꯥꯕꯅꯤꯅ ꯅꯣꯡ ꯇꯥꯔꯁꯨ ꯌꯥꯏ
ꯎꯝ ꯅꯣꯡꯗꯥ ꯄꯝ ꯅꯣꯡ
ꯅꯣꯏꯗꯗꯤ ꯅꯨꯡꯁꯥ ꯊꯣꯛꯂ꯭ꯔꯣꯅꯦ ꯉꯁꯤ
ꯅꯨꯡꯁꯥ ꯊꯣꯛꯇꯦꯗ ꯅꯨꯡꯁꯥ ꯊꯣꯛꯇ꯭ꯔꯁꯨ ꯁꯥꯏꯅ ꯒ꯭ꯌꯥꯟ ꯇꯥꯇꯩꯩ ꯅꯣꯡꯁꯨ ꯆꯨꯗꯦ ꯂꯧ ꯁꯨꯗ꯭ꯔꯣ ꯅꯣꯏ
ꯊ
ꯅꯧ ꯍꯧꯗꯤꯤ ꯍꯧꯔꯕꯣ
ꯆꯨꯗꯌꯥ
ꯑꯩꯈꯣꯏꯗꯤ ꯂꯧ ꯍꯥꯏꯕꯕꯨ ꯎꯝ ꯆꯤꯡꯒꯤꯗꯣ
ꯑꯝ
ꯆꯨꯖꯥꯛꯒꯨꯝꯕ ꯊꯥꯕ ꯑꯗꯨꯒꯨꯝꯕꯗꯨꯗꯤ ꯈꯔ ꯇꯧꯋꯦ ꯑꯗꯣ ꯇꯣꯄꯗꯤ ꯇꯧꯗꯦ ꯆꯦꯡ ꯊꯥꯕ ꯒꯨꯝꯕꯗꯨꯗꯤ ꯇꯧꯗꯦ ꯐꯧ ꯊꯥꯕꯗꯣ ꯑꯗꯨꯗꯤ ꯇꯧꯗꯦ
ꯐꯩꯅ ꯑꯗꯨꯗꯤ ꯂꯧ ꯊꯕꯛ ꯀꯣꯝ ꯀꯣꯝꯃꯤꯅ ꯑꯗꯨꯗꯤ
ꯍꯣꯏ ꯀꯣꯝꯃꯦ ꯆꯥꯅꯤꯉꯥꯏꯗꯤ ꯂꯩꯇꯕ
ꯂꯩꯕꯗꯤ ꯂꯩꯕꯒꯤꯅꯦꯅꯦ ꯅꯣꯏ ꯁꯨꯗ꯭ꯔꯤꯉꯗꯣ ꯂꯩꯕꯒꯤꯅꯤ ꯂꯩꯕꯒꯤꯅꯤ ꯅꯣꯏ ꯁꯨꯗ꯭ꯔꯤꯗ ꯍꯥ ꯀꯩꯀꯩ ꯆꯨꯖꯥꯗꯤ ꯆꯥꯕ ꯍꯧꯔꯕꯣ
ꯑꯩꯈꯣꯏꯒꯤꯗꯤ ꯈꯔ ꯋꯥꯠꯂꯤ ꯑꯗꯣ ꯃꯤ ꯑꯇꯣꯞꯄꯒꯤꯗꯤ ꯑꯗꯨꯝ ꯆꯥꯕ ꯐꯪꯉꯦ
ꯅꯪ ꯆꯨꯖꯥꯛꯅꯤ ꯆꯥꯕ꯭ꯔꯣ
ꯆꯌꯦ
ꯑꯁ ꯆꯨꯖꯥꯛꯀ ꯑꯩ ꯊꯜꯂꯦꯗ
ꯆꯨꯖꯥꯛ ꯆꯥꯗ꯭ꯔꯗꯤ ꯑꯩꯁ ꯑꯩꯈꯣꯏ ꯈꯨꯟꯗ ꯂꯩꯕꯁꯤꯡꯗꯤ ꯆꯨꯖꯥꯛ ꯆꯥꯗ꯭ꯔꯗꯤ ꯂꯣꯏꯔꯦꯍꯦ ꯈꯨꯟꯒꯤ ꯃꯤ ꯃꯥꯜꯂꯔꯣꯏ
ꯑꯟꯗ ꯑꯩꯗꯤ ꯆꯨꯖꯥꯛꯁꯦ ꯀꯌꯥꯝ ꯄꯥꯝꯗꯣꯏꯅ ꯆꯥꯅꯤꯡꯕ ꯐꯥꯎꯗꯣꯏꯗ ꯌꯨꯝꯗꯁꯨ ꯍꯤꯡꯒꯣꯜꯗ ꯈꯔ ꯈꯔ ꯊꯥꯏꯌꯦꯕ
ꯑꯥ
ꯋꯥꯗꯤ ꯋꯥꯗꯦ ꯑꯗꯨ ꯆꯥꯏ ꯍꯀꯨꯝꯁꯨ ꯆꯥꯗꯦ ꯆꯨꯖꯥ ꯆꯥꯗꯕ ꯀꯨꯏꯔ ꯆꯍꯨꯝ ꯆꯍꯤ ꯑꯍꯨꯝ ꯃꯔꯤ ꯃꯉꯥ ꯁꯨꯔꯕꯅꯤ ꯆꯥꯗꯕ
ꯐꯩꯌꯦꯅꯦ ꯁꯦꯜ ꯇꯤꯡꯗ꯭ꯔꯅꯦ ꯂꯩꯅꯤꯉꯥꯏ
ꯑꯁ ꯆꯨꯖꯥꯛꯄꯨ ꯂꯩꯕ ꯌꯥꯏ ꯌꯨꯝꯗ ꯑꯗꯨꯝ ꯊꯥꯔ ꯂꯩ ꯑꯗꯨꯕꯨ
ꯑꯗꯨ ꯑꯣꯏꯔꯁꯨ ꯑꯩꯈꯣꯏꯒꯤ ꯐꯪꯗ꯭ꯔꯤꯀꯥꯟꯗꯗꯤ ꯂꯩꯔꯒ ꯆꯥꯏꯌꯦꯅ
ꯎꯝ ꯅꯣꯏ ꯍꯪꯒꯣꯜꯗꯨꯕꯨ ꯆꯥꯎꯕ꯭ꯔꯣ
ꯌꯥꯝ ꯆꯥꯎꯕ ꯅꯠꯇꯦꯗ ꯃꯆꯥꯅꯦꯅ
ꯆꯤꯡꯈꯣꯏꯁꯤ ꯆꯥꯎꯔꯕꯝꯃꯅꯤꯗ
ꯆꯥꯎꯗꯦ ꯃꯤ ꯑꯍꯨꯝ ꯃꯤ ꯑꯍꯨꯝ ꯈꯛꯇꯅ ꯁꯨꯕꯤꯕꯅꯦ
ꯑꯁꯃꯤ ꯑꯍꯨꯝ ꯃꯤ ꯑꯇꯩꯗꯤ ꯃꯤ ꯑꯃꯅ ꯆꯥꯎ ꯆꯥꯎꯅ ꯇꯧꯋꯦ ꯅꯣꯏꯗꯤ ꯊꯕꯛ ꯀꯟꯕ ꯃꯤꯅꯤꯅ ꯀꯩꯅꯣ
ꯑꯩꯈꯣꯏꯗꯤ ꯁꯨꯅꯤꯉꯥꯏꯗꯣ ꯃꯤ ꯂꯩꯇꯕꯒꯤꯀꯣ ꯑ ꯂꯧꯗꯣ ꯌꯥꯝ ꯆꯥꯎꯅ ꯇꯧꯗꯦꯕ ꯑꯩꯈꯣꯏꯒꯤ ꯑꯗꯨꯝ ꯆꯥꯅꯩ ꯈꯖꯤꯛ ꯈꯖꯤꯛ ꯂꯩꯔꯗꯤ ꯌꯥꯔꯦ ꯍꯥꯏꯅ ꯑꯗꯨꯝ ꯇꯧꯋꯦ
ꯎꯝ ꯅꯣꯏꯗꯤ ꯊꯕꯛ ꯀꯜꯂꯤꯅꯦ
ꯀꯗꯦꯍꯦ
ꯑꯁ ꯀꯜꯂꯦ ꯀꯜꯂꯦ ꯑꯩꯈꯣꯏꯒ ꯌꯦꯡꯅꯕ ꯌꯥꯔꯣꯏꯗ
ꯁꯨꯅꯤꯡꯗꯕꯒꯤꯅꯤꯅꯦ ꯃꯆꯥ ꯇꯧ
ꯃꯆꯥ ꯑꯣꯏꯁꯨ ꯇꯧꯔꯤꯗꯨ ꯑꯗꯨ ꯐꯔꯕꯅꯦ
ꯎꯝ ꯂꯥꯏꯔꯤꯛ ꯇꯝꯃꯤꯔꯣ ꯅꯠꯇ꯭ꯔꯒ ꯀꯔꯤ ꯀꯔꯤ ꯇꯧꯔꯤꯕ ꯑꯗꯨꯕꯅꯣ
ꯑꯩ ꯂꯥꯏꯔꯤꯛ ꯇꯝꯗ꯭ꯔꯦ ꯒ꯭ꯔꯦꯖꯨꯑꯦꯁꯟ ꯂꯣꯏꯗꯤ ꯂꯣꯏꯑꯦ
ꯑꯣ ꯌꯨꯝ ꯄꯥꯜꯂꯕꯣ
ꯑꯩꯁ ꯀꯗꯥꯏꯗꯅ ꯄꯥꯟꯗ꯭ꯔꯤꯗ ꯈꯔ ꯋꯥꯠꯂꯤꯗ ꯑꯉꯥꯡ ꯑꯣꯏꯔꯤꯗ
ꯎꯝ ꯂꯧ ꯁꯨꯔꯒ ꯂꯩꯈꯤꯒꯦ ꯍꯥꯏꯕ꯭ꯔꯣ
ꯂꯧ ꯁꯔꯒ ꯈꯪꯇꯦꯇꯥ ꯃꯇꯝ ꯃꯇꯝꯅ ꯄꯨꯔꯛꯄꯅꯤꯅ ꯑꯗꯨꯝ ꯁꯨꯕ ꯇꯥꯕꯅꯦ
ꯎꯝ ꯑꯩꯗꯤ ꯄꯥꯂꯦ
ꯆꯒꯦꯌꯥꯂ ꯏꯒ
ꯑꯅꯤ ꯂꯩꯔꯦ
ꯁ ꯊꯨꯅ ꯄꯥꯕ ꯃꯥꯜꯂꯦꯗ
ꯍꯣꯏ ꯑꯉꯥꯡ ꯑꯣꯏꯅ ꯌꯨꯝ ꯄꯥꯟꯕꯒꯤ
ꯎꯝ ꯑꯗꯨꯗꯤ ꯀꯩ ꯍꯥꯏꯔꯅꯤ ꯀ ꯃꯥ ꯍꯥꯏꯔꯣ ꯏꯅꯦ ꯍꯥꯏꯔꯣ
ꯅꯪꯉꯣꯟꯗꯒꯤꯗꯤ ꯑꯉꯥꯡ ꯑꯣꯏꯒꯅꯤꯗ
ꯆꯥ ꯁꯨꯔꯒꯦ
ꯑꯩꯔꯣ ꯀꯨꯟꯍꯨꯝꯗꯣꯏ ꯉꯛꯇ ꯉꯥꯏꯔꯤꯌꯦ
ꯎꯝ ꯊꯨꯅ ꯑꯃ ꯄꯥꯕ ꯃꯥꯜꯂꯦ ꯑꯗꯨꯗꯤ
ꯎꯝ ꯊꯨꯅ ꯌꯨꯝ ꯄꯥꯟꯕꯒꯤꯅꯦ ꯑꯩꯒꯤ ꯅꯨꯄꯥꯕꯨꯗꯤ ꯍꯜꯂꯦ ꯑꯗꯣ ꯑꯩꯗꯤ ꯌꯥꯝ ꯑꯉꯥꯡ ꯑꯣꯏꯔꯤ
ꯎꯝ ꯅꯣꯏ ꯅꯨꯄꯥꯃꯨꯛ ꯀꯌꯥꯃꯨꯛ ꯂꯩꯕ꯭ꯔꯣ
ꯑꯩꯒꯤ ꯅꯨꯄꯥꯅ ꯀꯨꯟꯊ꯭ꯔꯥ
ꯃꯥꯅꯤꯖ ꯌꯥꯝ ꯃꯤꯁꯤꯕꯨ ꯃꯥꯅꯦꯗ
ꯅꯨꯡꯁꯤꯕ ꯅꯠꯇꯦ ꯅꯪꯒꯤ ꯆꯍꯤ ꯀꯌꯥ ꯁꯨꯔꯒꯦ
ꯑꯩ ꯀꯨꯟ ꯇꯔꯨꯛ ꯁꯨꯗꯧꯔꯦ
ꯑꯣ ꯑꯣꯟꯒꯗꯤ ꯍꯦꯜꯂꯦꯅꯦ ꯑꯗꯨꯗꯤ
ꯕꯤꯦꯗ ꯗꯤ ꯌꯥꯗꯤ ꯀꯔ ꯉꯅꯅꯤ ꯂꯒ ꯆꯃꯤ
ꯅꯪꯁꯨ ꯅꯆꯥ ꯂꯩꯅꯤꯡꯉꯅꯤ ꯗꯤ ꯅꯪꯁꯨ ꯌꯨꯝ ꯄꯥꯟꯈ꯭ꯔꯣꯅ
ꯎ ꯌꯨꯝ ꯄꯥꯟꯗꯕꯤꯗ ꯆꯥꯂ ꯑꯩꯗꯤ ꯐꯠꯇ
ꯎꯝ ꯑꯗꯨꯗꯤ
ꯑ
ꯑꯗꯨ ꯑꯣꯏꯔꯗꯤ ꯍꯣꯁꯄꯤꯇꯥꯜꯗ ꯌꯣꯛꯄ ꯎꯝ ꯂꯧ ꯂꯧꯔꯣ
ꯎ ꯈꯪꯗꯦ ꯋꯥꯂꯤꯗꯒꯗꯥ ꯑꯗꯒꯤ ꯍꯧꯖꯤꯛ ꯌꯨꯝ ꯄꯥꯔꯒ ꯀꯩꯗꯧꯗꯣꯏꯅꯣ ꯅꯣꯏꯗꯤ ꯈꯔ ꯂꯩꯔꯝꯃꯅꯤꯅ ꯑꯗꯨꯒꯤꯗꯨꯅꯦ
ꯑꯁ ꯂꯩ ꯂꯩꯇꯦ ꯍꯦꯡꯒꯗꯥꯏꯗꯒ ꯃꯣꯏꯒꯤꯁꯦ ꯁꯤ ꯁꯨꯃꯥꯏꯅ ꯇꯧꯅꯤꯉꯥꯏ ꯅꯠꯇꯕ ꯑꯇꯣꯞꯄꯁꯨ ꯂꯩꯔꯗꯤ ꯐꯅꯤꯉꯥꯏꯀꯣ
ꯎꯝ
ꯈꯔꯗꯤ ꯇꯜꯂꯦ ꯁꯨꯃꯥꯏꯅ ꯇꯧꯕꯁꯦ ꯑꯩꯈꯣꯏꯒꯤ ꯂꯣꯟꯁꯨ ꯅꯠꯇꯦ
ꯑꯁ ꯐꯔꯕꯅꯤ ꯐꯔꯕꯅꯤ ꯑꯗꯨ ꯃꯌꯥꯝ ꯈꯪꯗꯕ ꯋꯥ ꯉꯥꯡꯕꯗꯣ
ꯍꯣꯏ ꯑꯗꯨ ꯈꯔꯗꯤ ꯐꯩꯌꯦ ꯑꯗꯣ ꯃꯨꯛꯇꯟꯁꯨ ꯇꯟꯕ ꯃꯣꯏꯗ ꯁꯤ ꯇꯧꯋꯣ ꯁꯤ ꯌꯥꯗꯦ ꯈꯣꯠꯂꯦꯁꯨ ꯈꯔ ꯌꯥꯝ ꯂꯩꯕꯅꯅꯦ
ꯎꯝ
ꯑꯩꯁꯨ ꯐꯖꯅꯗꯤ ꯈꯪꯗ꯭ꯔꯤ ꯏꯃꯥꯟꯅꯕꯤꯗ ꯍꯥꯡꯈꯤꯗꯣꯏꯅꯦ ꯑꯃꯨꯛꯀ
ꯃꯔꯝꯗ ꯕꯖꯥꯔꯅ ꯀꯩꯅꯣ ꯇꯧꯋ
ꯎꯝ ꯅꯪꯗꯤ ꯈꯔ ꯈꯔꯗꯤ ꯐꯪꯉꯝꯃꯅꯤꯅꯦ
ꯐꯪꯗ꯭ꯔꯤꯗ
ꯎꯝ
ꯂꯣꯏꯕꯨꯗꯤ ꯑꯩꯕꯨꯗꯤ ꯂꯣꯏꯕꯗꯤ ꯂꯣꯏꯔꯦ ꯑꯗꯨꯕꯨ ꯈꯪꯗꯦ ꯀꯔꯝ ꯀꯥꯟꯗ ꯇꯧ ꯆꯪꯒꯗ꯭ꯔꯣ ꯑꯗꯨꯗꯤ ꯈꯪꯗ꯭ꯔꯤꯗ ꯅꯤ ꯑꯗꯨꯏ ꯃꯊꯪ ꯍꯞꯇꯥꯗ ꯌꯦꯡꯕ ꯌꯥꯏ ꯑꯗꯨꯗ ꯐꯪꯗꯧ ꯃꯥꯜꯂꯦ
ꯑꯣ ꯃꯇꯝ ꯆꯪꯕ ꯖꯥꯠꯅꯦꯀꯣ ꯑꯗꯨꯗꯤ
ꯃꯇꯝ ꯈꯔ ꯆꯪꯕꯅꯦ ꯎꯝ
ꯏꯃꯥꯟꯅꯕꯤꯗꯤ ꯐꯪꯕꯖꯥꯠꯅꯦ ꯃꯥꯗꯤ ꯅꯍꯥꯟ ꯊꯥꯗꯒꯤ ꯌꯥꯎꯕꯅꯤꯅ
ꯑꯣ ꯑꯗꯨꯗꯤ ꯀꯨꯏꯔꯝꯃꯅꯤ ꯃꯥꯗꯤ
ꯎꯝ ꯐꯪꯈ꯭ꯔꯦ ꯍꯥꯏꯌꯦ ꯃꯥꯗꯤ
ꯐꯩ ꯐꯩ
ꯑꯗꯣ ꯑꯃꯨꯛꯅ ꯐꯪꯈ꯭ꯔꯗꯤ ꯂꯣꯏꯈ꯭ꯔꯕꯣ ꯁꯤꯁꯦ
ꯅꯠꯇꯗ ꯐꯪꯒꯅꯤꯃꯨ ꯑꯁꯤ ꯀꯅꯥꯅ ꯈꯪꯗꯦꯗ ꯃꯤ ꯑꯩꯗꯤ ꯈꯪꯁꯨ ꯈꯪꯗꯦ ꯑꯩꯈꯣꯏ ꯑꯉꯥꯡꯁꯤꯡꯅ ꯁꯥꯟꯅꯔꯒ ꯂꯩꯔꯝꯃꯦ ꯑꯗꯨ ꯑꯁꯤ ꯇꯧ ꯇꯧ ꯍꯥꯏꯕꯒꯤ ꯇꯧꯕ ꯋꯥꯅꯤꯗ
ꯑꯗꯨꯝ ꯁꯨꯃꯥꯏꯅ ꯑꯗꯨꯝ ꯇꯧꯔ ꯂꯩꯗꯤ ꯃꯤ ꯈꯔꯅꯤꯗꯤ ꯑꯦꯁ ꯑꯁꯤꯁꯦ ꯉꯥꯎꯁꯤꯟꯅꯩꯑꯦ ꯍꯥꯏꯅ ꯈꯟꯒꯅꯤ ꯑꯩꯈꯣꯏꯒꯤ ꯂꯣꯟꯁꯨ ꯅꯠꯇꯕ ꯉꯥꯡꯉ ꯂꯩꯕꯅꯤꯅ
ꯎꯝ ꯅꯪ ꯉꯁꯤꯅ ꯑꯍꯥꯟꯕ꯭ꯔꯣ
ꯑꯍꯥꯟꯕꯅꯦ ꯉ ꯁꯤꯅ ꯍꯧ ꯍꯧꯖꯤꯛꯅ ꯁꯤꯅ ꯑꯍꯥꯟꯕꯅꯦ
ꯎꯝ ꯃꯔꯝꯗꯤ ꯐꯖꯅ ꯀꯩꯅꯣ ꯇꯧ ꯍꯣꯔꯦꯟꯒꯣ
ꯑꯃꯨꯛꯀ ꯍꯣꯔꯦꯟ ꯏꯃꯥꯟꯅꯕꯤꯗꯁꯨ ꯑꯃꯨꯛ ꯍꯪꯒꯦ
ꯎꯝ
ꯉꯈꯣꯀꯣ ꯑꯩ ꯀꯩꯅꯣ ꯌꯦꯡꯒꯦ ꯃꯇꯝꯗꯣ ꯌꯦꯡꯒꯦ
ꯑꯥ
ꯃꯇꯝꯗꯤ ꯌꯧꯈ꯭ꯔꯕ ꯖꯥꯠꯅꯤꯍꯦ ꯈꯔ ꯍꯦꯜꯂꯗꯤ ꯑꯗꯨꯝ ꯌꯥꯔꯝꯃꯅꯤꯀꯣ
ꯃꯣꯏ ꯑꯗꯨꯝ ꯀꯩꯅꯣ ꯇꯧꯈꯤꯅꯤ ꯑꯩꯈꯣꯏꯅ ꯇꯧꯔꯁꯨ
ꯃꯣꯏꯅ ꯀꯛꯇꯣꯏꯔꯣ
ꯑꯣ
ꯃꯣꯏꯅ ꯀꯛꯇ꯭ꯔꯤꯐꯥꯎ ꯑꯗꯨꯝ ꯄꯥꯏꯗꯣꯏꯕ
ꯎꯝ
ꯎꯝ ꯑꯩꯗꯤ ꯈꯪꯗꯕ ꯅꯪꯒꯤ ꯑꯃꯨꯛꯀ ꯂꯥꯏꯔꯤꯛ ꯃꯈꯥ ꯇꯝꯊꯗꯣꯏꯔꯣ
ꯈꯪꯗꯦꯗ ꯀꯃꯥꯏꯅ ꯇꯧꯔꯅꯤ ꯇꯝꯅꯤꯉꯥꯏ ꯀꯩ ꯇꯧꯔꯅꯤ ꯊꯕꯛ ꯑꯣꯏꯅ ꯌꯦꯡꯉ ꯂꯩꯔꯕꯅꯤ
ꯊꯕꯛ ꯊꯤꯔ ꯇꯧꯗꯣꯏꯔꯥ
ꯍꯧꯖꯤꯛ ꯀꯩꯅꯣꯗꯤ ꯇꯧꯔꯝꯃꯤꯕ ꯑꯩ ꯑꯗꯨ ꯉꯥꯏꯔꯤꯅꯤ ꯊꯕꯛ ꯀꯩꯅꯣꯒꯤ ꯈꯔ ꯀꯩꯅꯣ ꯇꯧꯔꯝꯅꯤ ꯈꯪꯗꯦ ꯑꯣꯏꯔꯦꯔꯥ ꯑꯣꯏꯦꯔꯔꯥ ꯒ꯭ꯌꯥꯟ ꯇꯥꯗꯦꯅ